ꯇꯥꯕ꯭ꯔꯣ ꯆꯥꯛ ꯉꯥꯏꯔꯒ ꯂꯩꯌꯦ
ꯆꯥꯛ ꯌꯦꯟꯁꯥꯡ ꯊꯣꯡꯗ꯭ꯔꯤꯕꯣ
ꯏꯟꯁꯥꯡ ꯊꯣꯡꯔꯒꯥ ꯂꯩꯌꯦ ꯏꯟꯁꯥꯡ ꯑꯅꯤ ꯑꯍꯨꯝ ꯊꯣꯡꯕꯀꯣ ꯕꯥꯔꯗꯦ ꯄꯥꯔꯇꯤ ꯂꯩꯕꯒꯤ
ꯀꯅꯥꯒꯤ ꯕꯥꯔꯗꯦꯔꯣ
ꯑꯃꯒꯤꯗꯣ ꯁꯥꯏꯒꯤꯗꯣ ꯕꯔꯗꯦ ꯇꯧꯒꯦ ꯍꯥꯏꯌꯦ ꯃꯣꯏ ꯃꯣꯏ ꯃꯆꯤꯟ ꯃꯅꯥꯎ ꯍꯣꯏꯅ
ꯑꯣ ꯋꯥ ꯉꯥꯡꯕ ꯌꯥꯝ ꯍꯩꯕ ꯅꯨꯄꯤꯗꯨꯒꯤꯗꯤꯅꯦ ꯑꯗꯨꯗꯤ
ꯍꯣꯏ
ꯄꯩꯁꯥ ꯄꯩꯁꯥ ꯑꯣꯏꯔꯤꯉꯩꯗꯤ ꯄꯩꯁꯥ ꯄꯩꯁꯥ ꯑꯣꯏꯉꯥꯏꯗꯗꯤ ꯃꯈꯣꯟ ꯇꯥ ꯂꯩꯁꯥꯔꯤꯡꯉꯧ ꯑꯗꯗꯤ ꯃꯈꯣꯟꯗꯤ ꯇꯥꯕ ꯅꯨꯡꯉꯥꯏꯕꯅꯤꯍꯦ
ꯑꯁ ꯃꯈꯣꯟꯗꯤ ꯑꯗꯨꯝ ꯇꯥꯕ ꯅꯨꯡꯉꯥꯏꯔꯤ ꯑꯗꯨꯗꯤ ꯍꯧꯖꯤꯛꯁꯦ ꯑꯁ ꯃꯆꯤꯟꯗꯤ ꯂꯣꯏꯔꯦꯍꯦ
ꯑꯩꯈꯣꯏ ꯂꯩꯃꯤꯟꯅꯔꯒ ꯅꯪꯅ ꯋꯥꯔꯤ ꯁꯥꯕꯗ ꯑꯩꯈꯣꯏꯅ ꯇꯥꯕꯒ ꯂꯣꯏꯔꯦ ꯍꯥꯏꯅ ꯅꯍꯥꯟ
ꯑꯗꯨꯒ
ꯅꯍꯥꯟꯒ ꯍꯧꯖꯤꯛ ꯍꯣꯏ ꯍꯧꯖꯤꯛ ꯆꯥꯈ꯭ꯔꯦ
ꯑꯁ ꯊꯨꯌꯦꯍꯦ ꯉꯥꯁꯤꯗꯤ ꯀꯔꯤꯁꯨ ꯇꯧꯅꯤꯡꯉꯥꯏ ꯂꯩꯇꯦ ꯇꯛꯇ ꯇꯧꯔꯒꯗꯣꯏ
ꯍꯣꯏ ꯑꯧ ꯑꯣ ꯎꯄꯥꯏ ꯂꯩꯇꯦꯅ ꯑꯗꯨꯝ ꯐꯣꯟ ꯌꯦꯡꯉꯒ ꯂꯩꯕ ꯇꯥꯔꯦꯅ
ꯊꯕꯛ ꯑꯗꯨꯨꯗꯤ ꯑꯗꯨꯝ ꯀꯨꯏꯅ ꯇꯧꯔꯛꯀꯅꯤꯅꯀꯣ ꯑꯍꯤꯡꯗꯀꯣ
ꯍꯣꯏ ꯃꯥꯅꯦ
ꯑꯩ ꯑꯗꯨꯝ ꯇꯧꯔꯛꯀꯦ
ꯅꯣꯏ ꯅꯣꯏꯒꯤ ꯅꯣꯏ ꯕꯥꯔꯗꯦ ꯇꯧꯗꯕ ꯀꯦꯛ ꯀꯨꯝꯕ ꯀꯛꯄ꯭ꯔꯥ
ꯑꯗꯨꯒꯨꯝꯕꯗꯤ ꯇꯧꯗ꯭ꯔꯦ ꯃꯊꯦꯜ ꯑꯣꯏꯅ ꯑꯗꯨꯝ ꯇꯧꯈ꯭ꯔꯦ ꯃꯊꯦꯜ ꯑꯣꯏꯅ ꯇꯧꯈ꯭ꯔꯦ
ꯑꯗꯨꯅ ꯐꯩꯗ
ꯑꯩꯈꯣꯏꯒꯤ ꯑꯩꯈꯣꯏꯗꯤ ꯑꯩꯈꯣꯏꯒꯤ ꯗꯃꯛꯇꯤ ꯑꯗꯨꯝ ꯐꯩꯌꯦ ꯀꯩꯅꯣ ꯀꯦꯛꯇꯨ ꯑꯗꯨ ꯇꯧꯕ ꯁꯔꯨꯛꯄꯨꯗꯤꯀꯣ
ꯍꯣꯏ ꯃꯥꯒꯤ ꯅꯪꯒꯤ ꯅꯨꯄꯤꯒꯤ ꯃꯅꯥꯎ ꯅꯨꯄꯥꯕꯨꯁꯨ ꯈꯪꯉꯦ
ꯀꯣꯆꯤꯡ ꯌꯧꯕꯗꯨꯔꯥ ꯀꯃꯔꯝꯕꯗꯨꯔꯣ
ꯑꯩꯗꯤ ꯑꯅꯤ ꯂꯩꯕ꯭ꯔꯥꯅꯦ ꯑꯁꯤꯗ
ꯑꯍꯨꯝ ꯂꯩꯕꯅꯦ
ꯑꯣ ꯑꯃꯕꯨ ꯑꯃꯕꯨꯅꯤꯕ ꯑꯩꯗꯤ ꯃꯃꯤꯡꯕꯨꯗꯤ ꯈꯪꯗꯦ ꯃꯥ ꯑꯩꯒꯤ ꯑꯩꯒꯤ ꯅꯝꯕꯔꯁꯨ ꯃꯥꯁꯨ ꯁꯦꯚ ꯇꯧꯋꯦꯕꯀꯣ
ꯑꯣ ꯑꯣ
ꯑꯖꯤꯝ ꯖꯥꯇꯤꯗ ꯂꯩꯕ ꯍꯥꯏꯅ ꯍꯣꯔꯦꯟ ꯅꯪ ꯑꯃ ꯍꯪꯉꯛꯑꯣ ꯀꯅꯥ ꯀꯅꯥ ꯍꯪꯕ ꯄꯗꯣ ꯀꯅꯥ ꯑꯣꯏꯕ꯭ꯔꯥ ꯍꯥꯏꯅ ꯑꯗꯨꯝ ꯈꯪꯒꯗꯧ ꯃꯥꯜꯂꯦ
ꯍꯣꯏ ꯍꯣꯏ ꯍꯣꯏ
ꯅꯍꯥꯟ ꯑꯩꯈꯣꯏꯒꯤ ꯑꯁꯤꯒꯤ ꯑꯩꯈꯣꯏ ꯍꯣꯁꯇꯦꯜꯗ ꯑꯩꯈꯣꯏ ꯃꯔꯨꯞ ꯅꯨꯄꯥ ꯑꯃ ꯂꯩꯔꯝꯃꯦ ꯑꯗꯨ ꯃꯥꯒ ꯈꯪ ꯈꯪꯅꯤꯅꯕ ꯍꯪꯅꯕ ꯍꯥꯏꯕ ꯇꯥꯔꯦ
ꯍꯣꯏ
ꯑꯗꯨꯗꯒꯤ ꯑꯩꯁꯨ ꯑꯗꯨꯝ ꯍꯪꯉꯛꯄꯅꯦꯕ
ꯑꯠꯆꯥ ꯑꯆꯥ ꯍꯣꯏ
ꯃꯃꯤꯡꯁꯨ ꯑꯩ ꯃꯃꯤꯡꯕꯨꯗꯤ ꯑꯩꯁꯨ ꯁꯦꯞ ꯇꯧꯗꯦ ꯑꯗꯨꯕꯨ ꯑꯗꯨꯕꯨ ꯃꯥꯅꯁꯨ ꯍꯥꯏ ꯑꯗꯣ ꯃꯥꯗꯣ ꯎꯁꯅꯤꯌꯨꯒꯤ ꯅꯨꯄꯥꯅꯦꯅ ꯍꯥꯏꯕꯀꯣ
ꯍꯣꯏ
ꯑꯗꯨꯗꯤ ꯑꯩꯁꯨ ꯍꯣꯏ ꯑꯗꯨꯗꯤ ꯑꯗꯨꯝ ꯑꯗꯨ ꯑꯗꯨꯃꯥꯏꯅ ꯁꯦꯞ ꯇꯧꯕꯅꯦꯕ
ꯅꯪ ꯅꯪꯕꯨꯁꯨ ꯈꯪꯉꯔꯕꯅꯤ ꯑꯗꯣ ꯑꯁꯤ ꯑꯩ ꯒ꯭ꯂꯣꯔꯤ ꯈꯣꯏꯗꯣ ꯃꯣꯏꯁꯨ ꯃ ꯂꯣꯏꯅꯃꯛ ꯈꯪꯉꯦ
ꯎꯝ
ꯃꯥ ꯈꯨꯟꯒꯤ ꯑꯩꯈꯣꯏ ꯈꯨꯟꯒꯤ ꯃꯤꯗꯨꯃ ꯃꯥ ꯃꯤ ꯌꯥꯝ ꯈꯪꯉꯦꯕꯀꯣ ꯅꯪꯃꯁꯨ ꯈꯪꯒꯅꯤꯗ
ꯍꯣꯏ ꯍꯣꯏ ꯍꯥꯡ ꯑꯃꯅꯤꯅꯦ ꯑꯩ ꯃꯥꯗꯤ ꯗꯤ ꯑꯦꯝ ꯀꯣꯂꯦꯖꯇ ꯀꯥꯕꯅꯦ ꯑꯗꯣ
ꯍꯣꯏ ꯍꯣꯏ ꯗ ꯍꯂ ꯄꯨꯁꯦ ꯄꯥꯝꯅꯦ ꯑꯗꯨꯗ ꯑꯅꯤꯒꯗꯤ ꯀꯥꯕꯅꯦ ꯃꯣꯏ ꯑꯅꯤꯗꯨꯀꯣ ꯑꯆꯤ ꯃꯅꯣꯀꯣ ꯑꯗꯨꯕꯨ ꯅꯪꯅ ꯈꯥꯡꯕꯗꯨꯗꯤ ꯑꯩ ꯑꯗꯨꯗꯤ ꯑꯩ ꯈꯪꯈ꯭ꯔꯦ ꯑꯩꯒ ꯂꯩꯃꯤꯟꯅ ꯑꯩꯈꯣꯏ ꯃꯣꯏ ꯃꯆꯤꯟ ꯃꯅꯥꯎ ꯑꯩꯈꯣꯏꯗꯣ ꯃꯤ ꯌꯥꯝꯕꯗꯣ ꯍꯣꯏ ꯇꯣꯉꯥꯟ ꯇꯣꯉꯥꯟ ꯂꯩꯖꯕ ꯀꯣ ꯑꯩ ꯈꯥꯡꯉꯦ ꯑꯃꯗ
ꯑꯗꯣ ꯃꯥꯒꯤ ꯅꯪ ꯅꯪꯒꯤ ꯅꯨꯄꯤꯒ ꯃꯁꯥ ꯀꯩꯁꯨ ꯃꯥꯟꯅꯗ꯭ꯔꯦ ꯀꯩꯗꯧꯕ ꯖꯥꯔꯥ
ꯑꯁ ꯃꯣꯏꯗꯨ ꯇꯣꯡꯍꯜꯂꯦ ꯅꯨꯄꯥꯈꯣꯏꯗꯣꯏ ꯅꯨꯄꯤ ꯈꯣꯏꯗꯤ ꯑꯁ ꯅꯨꯄꯤ ꯈꯔꯁꯨ ꯅꯆꯥꯅꯄꯤ ꯂꯣꯏ ꯇꯧꯍꯜꯂꯦ ꯑꯗꯨꯒ ꯐꯤꯒꯔꯒ ꯃꯥꯗꯤꯀꯣ ꯅꯃꯤ ꯅ ꯀꯤꯗ ꯃꯣꯏ ꯃꯣꯏ ꯃꯆꯤꯟ ꯃꯅꯥꯎ ꯅꯨꯄꯤ ꯃꯉꯥ ꯂꯩ ꯑꯩꯕꯗ ꯁꯤꯒꯥꯣ ꯑꯃꯁꯨ ꯂꯧꯊꯣꯛꯅꯤꯡꯉꯥꯏ ꯂꯩꯇ꯭ꯔꯦ ꯃꯁꯥꯛꯗꯤꯤ ꯀꯔꯤꯁꯨ ꯃꯥꯟꯅꯗꯦ ꯃꯃꯥꯏꯗꯣ ꯇꯣꯉꯥꯟ ꯇꯣꯉꯥꯟ ꯂꯩꯃꯤ ꯂꯣꯏꯅꯃꯛ ꯎꯝ
ꯑꯇꯣꯞꯄꯗꯤ ꯌꯨꯝ ꯄꯥꯟꯈ꯭ꯔꯕꯣ
ꯑꯍꯨꯝ ꯂꯩꯔꯤꯕꯅꯤ ꯂꯩꯦꯁꯥꯕꯤ ꯑꯍꯨꯝ ꯂꯩꯔꯤꯕꯅꯤ
ꯪ ꯅꯪ ꯑꯗꯨꯒꯨꯝꯕ ꯀꯔꯤ ꯇꯧꯤ ꯑꯗꯨꯝ ꯊꯝꯕ꯭ꯔꯣ ꯅꯝꯕꯔ ꯊꯥꯔꯛꯑꯣꯍꯦ
ꯑꯁ ꯇꯒꯦ ꯑꯁ ꯐꯖ ꯑꯩ ꯑꯩ ꯅꯨꯄꯤꯗꯨꯅ ꯃꯁꯗꯤꯤ ꯈꯔ ꯌꯥꯗꯕꯅꯗ ꯑꯗꯨ ꯃ ꯍꯣꯏ ꯊꯖꯕ ꯂꯩꯍꯦ ꯅꯣꯏ ꯇꯧꯕ ꯌꯥꯕꯅꯦ
ꯑꯩꯈꯣꯏꯒꯤ ꯑꯩꯈꯣꯏꯒꯤ ꯕꯦꯁꯁꯨ ꯑꯣꯏ ꯑꯣꯏꯗꯧ ꯃꯥꯜꯂꯦ
ꯅꯣꯏꯒꯤ ꯦꯁ ꯑꯃꯗꯤ ꯅꯣꯏꯒꯤ ꯕꯦꯁ ꯑꯣꯏꯒꯅꯤ ꯑꯃꯗꯨꯗꯤ ꯅꯣꯏꯗꯒꯤ ꯈꯔꯗꯤ ꯑꯉꯥꯡ ꯑꯣꯏꯒꯅꯤ
ꯍꯣꯏ ꯑꯣ ꯑꯉꯥꯡ ꯑꯈꯛ ꯑꯉꯥꯡ ꯑꯣꯏꯕꯗ ꯑꯣꯏꯅ ꯄꯤꯔꯣꯅꯦ ꯂꯩꯗ ꯅꯪꯉꯣꯟꯗꯗꯤ ꯑꯗꯨꯝ ꯑꯗꯨꯝ ꯂꯩꯔꯕꯅꯤꯅ ꯅꯣꯏꯒꯤ ꯅꯨꯄꯤ
ꯅꯝꯕ ꯂꯩꯗ ꯑꯩꯪꯉꯣꯟꯗ ꯑꯗꯨꯝ ꯂꯩꯌꯦꯗ ꯑ ꯅꯣꯏꯒꯤ ꯂꯤꯡꯒꯥ ꯑꯣꯏꯒꯅꯦ ꯍꯥꯏꯕ ꯑꯗꯨꯗꯣ
ꯍꯣꯏ
ꯑꯗꯨꯗꯤ ꯐꯖꯕꯅꯤꯍꯦ ꯑꯩꯈꯣꯏ
ꯌꯥꯡꯐꯥꯕ ꯍꯣ ꯌꯥꯝꯡꯐꯕꯁꯨꯣ ꯀ ꯑꯦꯗ
ꯑꯁ ꯑꯗꯨꯗꯣ ꯃꯣꯏꯗꯤ ꯀꯩꯅꯣ ꯃꯣꯏꯒꯤ ꯍꯣꯞꯇꯨ ꯌꯥꯝ ꯋꯥꯡꯕ ꯅꯠꯇꯕꯅꯤꯗ
ꯍꯣꯏ ꯑꯗꯨ ꯌꯥꯝ ꯐꯖ ꯌꯥꯝ ꯐꯖꯔꯗꯤ ꯌꯥꯝ ꯐꯖꯔꯗꯤ ꯑꯃꯨꯛꯀ ꯃꯥꯟꯅꯗ꯭ꯔꯗꯤ ꯂꯨꯑꯦꯕ
ꯑꯁ ꯑꯗꯨ ꯃꯣꯏ ꯃꯣꯏꯗꯨ ꯑꯈꯣꯏꯁꯨ ꯀꯩꯅꯣ ꯃꯣꯏꯒꯤꯗꯃꯗꯤ ꯀꯩꯁꯨ ꯇꯧꯕ ꯉꯝꯗꯦ ꯑꯈꯣꯏꯅ꯫ ꯀꯩꯁꯨ ꯏꯟꯀꯝ ꯑꯃ ꯂꯩꯕꯁꯨ ꯅꯠꯇꯦ ꯑꯗꯨꯕꯨ ꯃꯣꯏꯅ ꯄꯦꯟꯕꯗꯨ ꯅꯈꯣꯏ ꯆꯥꯕ ꯊꯛꯄ ꯑꯗꯨ ꯇꯧꯗꯕꯗꯣ
ꯍꯣꯏ
ꯑꯗꯨꯒꯨꯝꯕ ꯊꯤꯕꯗꯣ ꯑꯗꯨ ꯆꯞ ꯆꯥꯕꯅꯤꯗ ꯀꯔꯤ ꯃꯣꯏ ꯃꯁꯥ ꯌꯦꯡꯗꯦꯗ꯫
ꯐꯖꯔꯝꯃꯅꯤꯌꯦ ꯃꯣꯏ ꯃꯁꯥꯗꯣ
ꯃꯆꯤ ꯃꯆꯤ ꯑꯃꯗꯤ ꯐꯖꯩꯍꯦ ꯑꯩꯁꯨ ꯑꯗꯨ ꯐꯖꯩꯐꯖꯩ ꯍꯥꯏꯕꯅꯤ
ꯐꯖꯒꯗꯧ ꯃꯥꯜꯂꯦ ꯑꯩꯅ ꯈꯟꯕꯗꯁꯨ꯫
ꯑꯈꯣꯏ ꯈꯨꯟꯒꯤ ꯑꯦꯛꯁ ꯐꯥꯁꯇ ꯑꯃ ꯂꯩꯕꯗꯣ
ꯍꯣꯏ
ꯃꯥꯅ ꯑꯗꯨ ꯏꯆꯦ ꯑꯅꯤꯗꯖ ꯎꯔꯒ ꯃꯣꯏꯒꯤ ꯏꯃꯨꯡ ꯑꯃꯒꯤ ꯁꯤꯟꯅꯤꯡꯉꯥꯏ ꯀꯟꯅ ꯇꯧꯔ ꯂꯩꯕꯅꯤꯍꯦ꯫
ꯑꯗꯨ ꯃꯣꯏꯁꯨ ꯍ ꯑꯗꯨꯒꯨꯝꯕꯗꯤ ꯍꯥꯏꯈ꯭ꯔꯖꯅꯤ ꯑꯗꯨ ꯑꯗꯨ ꯍꯣꯏꯁꯨ꯫
ꯃꯥꯗꯨꯀꯣ
ꯑꯗꯨꯒꯨꯝꯕ ꯂꯥꯏꯟꯒꯤꯗꯤ ꯍꯩꯒ꯭ꯔꯖꯅꯤ꯫
ꯃꯥꯗꯣ ꯑꯁ ꯑꯁ ꯑꯗꯨ ꯑꯍꯟꯗꯨ ꯌꯥꯕꯅꯤꯍꯦ ꯏꯟꯇꯔꯦꯁꯒꯗꯨꯗ ꯄꯨꯔꯥ ꯏꯟꯇꯔꯦꯁ ꯀꯥꯕꯅꯤ ꯃꯥꯗꯣ꯫
ꯃꯣꯏ ꯃꯥ ꯈꯛꯇꯁꯨ ꯅꯗꯦꯗ ꯃꯣꯏꯒꯤ ꯏꯃꯨꯡ ꯏꯃꯨꯡ ꯃꯥꯒꯤ ꯁꯥꯒꯩ ꯂꯣꯏ ꯑꯗꯨꯒꯨꯝꯕ ꯌꯥꯝ ꯄꯥꯝꯕꯅꯦ꯫
ꯍꯣꯏ ꯑꯗꯨꯒꯨꯝꯕ ꯂꯥꯏꯟꯗꯨ ꯃꯣꯏ ꯏꯟꯇꯔꯦꯁ ꯌꯎꯋꯦꯀꯣ ꯃꯤꯒꯤ ꯁꯨꯠ ꯁꯤꯟꯕ ꯃꯣꯏꯒꯤ ꯁꯥꯏꯗ ꯃꯣꯏ ꯑꯩꯉꯣꯟꯗ ꯐꯣ ꯑꯗꯨꯝ ꯂꯥꯛꯍꯟꯅꯤꯡꯕꯃ ꯇꯧꯕꯗꯣ
ꯍꯣꯏ ꯑꯈꯣꯏꯒꯤ ꯏꯅꯥꯎꯅꯨꯄꯤ ꯏꯅꯥꯎꯄꯤ ꯑꯃ ꯊꯣꯛꯄ ꯃꯥꯁꯨ ꯈꯨꯨꯟꯗ ꯆꯠꯂꯦ ꯑꯗꯨꯒ ꯃꯣꯏ ꯐꯥꯈ꯭ꯔꯦꯅ ꯁꯨ ꯀꯨꯏ ꯁꯨꯀꯨꯏ ꯀꯨꯏꯗꯕꯤꯗ ꯑꯗꯨꯝ ꯐꯥꯔꯦꯅ꯫
ꯑ ꯃꯩꯗ ꯀꯗꯥꯏꯒꯤ
ꯍꯧꯖꯤꯛ ꯃꯣꯏꯒꯤ ꯃꯤꯀꯞ ꯚꯦꯀꯦꯟꯁꯤ ꯍꯥꯡꯕꯗꯣ ꯌꯥꯝ ꯂꯩꯌꯦꯕꯀꯣ ꯍꯧꯖꯤꯛꯁꯨꯀꯣ ꯑꯁ
ꯃꯥꯅꯦ
ꯑꯗꯨ ꯑꯗꯨꯈꯣꯏꯒꯤꯗ ꯃꯥ ꯊꯤꯔꯂꯩ ꯍꯥꯌꯦ ꯫ ꯑꯁ ꯑꯗꯨꯃꯥꯏ ꯗꯧꯕꯅꯦ꯫
ꯅꯪ ꯅꯪ ꯉꯁꯥꯏ ꯍꯥꯏꯕꯗꯨ ꯅꯅꯥꯎ ꯅꯨꯄꯤ ꯍꯣꯏ ꯃꯥ ꯌꯦꯡꯗ꯭ꯔꯤꯉꯩꯗ ꯃꯥꯒꯤ ꯃꯔꯨꯞ ꯅꯨꯄꯤ ꯑꯃꯁꯨ ꯂꯩꯌꯦꯅ꯫
ꯑꯥ
ꯑꯃꯕꯨ ꯇ꯭ꯔꯥꯏ ꯇꯧꯔꯝꯕꯅꯦ ꯑꯗꯨꯒ ꯑꯗꯨꯗꯨ ꯌꯥꯔꯛꯇ꯭ꯔꯕꯩ ꯑꯃꯨꯛꯀ ꯍꯧꯖꯤꯛꯅ ꯑꯃꯗꯨ ꯇꯧꯕꯅꯦꯕ ꯃꯣꯏꯗꯣ꯫
ꯑ ꯃꯁꯥ ꯌꯥꯝ ꯑ ꯁꯥꯥ ꯌꯥꯝ ꯊꯤꯔꯦꯒ ꯑꯗꯨ ꯂꯧꯕꯤꯗꯨꯗ ꯑꯗꯨꯝ ꯐꯁꯨ ꯐꯩꯅꯦ꯫
ꯑꯁ ꯑꯗꯨ ꯌꯥꯕꯅꯦ ꯃꯤꯗꯤ ꯑꯗꯨꯝ ꯃꯤ ꯇꯤꯅꯕꯗꯣ ꯍꯥꯏꯌꯦꯗ ꯃꯤ ꯐꯕꯅꯦ
ꯍꯣꯏ ꯑꯗꯨꯝ ꯇꯦꯟꯅꯕꯗꯤ ꯍꯥꯏꯕ ꯌꯦꯟꯁꯨ ꯇꯥꯕꯅꯤ ꯃꯤꯁꯨ ꯐꯕꯅꯤ ꯑꯉꯥꯡ ꯑꯉꯥꯡ ꯃꯥꯜꯂꯦ ꯍꯥꯏꯕ ꯋꯥꯅꯦ ꯒꯦꯟ ꯌꯥꯝ ꯇꯥꯕꯅꯤꯍꯦ꯫
ꯒꯌ꯭ꯥꯟ ꯇꯥꯏꯔ ꯃꯥꯅ ꯏꯕꯣꯛꯀ ꯂꯩꯕ ꯅꯥꯕꯗꯣ ꯃꯥ ꯗꯨꯃꯥꯏꯅ ꯒꯦꯟ ꯇꯥꯔ ꯂꯩꯕꯗꯨ ꯃꯣꯏꯁꯨ ꯑꯗꯨꯒꯤ ꯐꯥꯗ꯭ꯔꯗꯤ ꯌꯥꯔꯣꯏꯅ ꯇꯥꯏ ꯇꯧꯈꯔꯕꯅꯤꯍꯦ ꯍꯣꯏ꯫
ꯃꯣꯏ ꯏꯃꯨꯡꯗ
ꯑꯗꯨꯀꯥꯟꯗ ꯃꯥ ꯍꯣꯏ ꯃꯣꯏ ꯏꯃꯨꯡꯗꯒꯤ ꯗꯤ ꯃꯥꯅ ꯈꯔ ꯑ ꯊꯕꯛ ꯑꯃꯁꯨ ꯌꯥꯝ ꯁꯨꯋꯦ ꯁꯨꯋꯦ ꯃꯥꯅ꯫
ꯑꯁꯃꯥꯗꯤ ꯑꯕ ꯃꯥꯁꯨ ꯑꯗꯨꯝ ꯐꯩ ꯑꯗꯨ ꯃꯃ ꯏꯤꯅꯥꯕꯒ ꯃꯥꯗꯨ ꯀꯣ ꯑꯉꯥꯡꯁꯨ ꯇꯤꯟꯅꯏ ꯑꯍꯟꯁꯨ ꯇꯤꯟꯅꯏ ꯃꯥꯗꯣ ꯄꯨꯔꯥ ꯐ꯭ꯔꯤ ꯑꯣꯏꯌꯦ ꯑꯩꯈꯣꯏꯗ ꯍꯧꯖꯤꯛ ꯍꯧꯖꯤꯛ ꯃꯥ ꯅꯒꯤ ꯂꯩꯕ ꯂꯦꯕꯔ ꯆꯥꯃꯅꯥꯈ꯭ꯔꯦꯗ ꯋꯨꯃꯦꯟ ꯁꯣꯁꯥꯏꯇꯤꯗ ꯌꯧꯔꯒ ꯍꯣꯏ ꯍꯣꯏ ꯍꯣꯏ ꯍ
ꯑꯗꯨꯒꯨꯝꯕꯈꯣꯏꯕꯨꯗꯤ ꯊꯕꯛ ꯇꯧꯍꯟꯕ ꯆꯠꯅꯗꯤꯍꯦ ꯃꯣꯏꯒꯤ ꯏꯄꯥ ꯏꯃꯥꯈꯣꯏꯁꯨ
ꯑꯥ ꯑꯗꯨ ꯑꯗꯨꯗꯣ ꯑꯁꯤꯗ ꯂꯩꯌꯦꯕ ꯅꯠꯇ꯭ꯔꯣ ꯍꯣꯏ ꯑꯗꯨ ꯑꯃꯗꯣ ꯑꯁꯤꯗ ꯂꯩꯌꯦꯕ ꯅꯠꯇ꯭ꯔꯣ ꯑꯩꯈꯣꯏ ꯃꯐꯝꯗ
ꯂꯩꯕ ꯑꯩꯈꯣꯏ ꯃꯐꯝꯗ ꯂꯩꯕꯅꯤ ꯍꯥꯏꯠ ꯄꯋꯥ ꯌꯥꯝ ꯆꯥꯔꯒ
ꯑ ꯑꯗꯣ ꯑꯁ ꯃꯥꯗꯨ ꯑꯩꯟꯒꯤ ꯃꯤꯅ ꯄꯨꯔꯥ ꯉꯥꯎꯕꯗꯣ
ꯑꯁ ꯑꯗꯨꯒꯤꯅꯤ ꯍꯥꯏ ꯄ ꯌꯥꯝ ꯁꯥꯈ꯭ꯔꯦ ꯅꯍꯥꯟ ꯑꯩꯈꯣꯏ ꯂꯩꯃꯤꯟꯅꯕ ꯀꯥꯟꯗꯗꯤ ꯑꯩꯈꯣꯏ ꯑꯩꯈꯣꯏ ꯊꯤꯅ ꯊꯤꯅ ꯆꯩꯕꯅꯤ
ꯌꯥ ꯍꯣꯏ
ꯋꯥꯁꯨ ꯋꯥꯁꯨ ꯋꯥꯁꯨ ꯉꯥꯡꯕ ꯌꯥꯗꯕꯅꯤ ꯍꯥꯏꯌꯦ ꯀꯩꯁꯨ ꯈꯨꯝꯅꯨꯔꯣꯏ ꯑꯩꯈꯣꯏꯕꯣ
ꯍꯣꯏ ꯃꯥꯜꯂ ꯈꯔ ꯋꯥꯁꯨ ꯀꯌꯥ ꯉꯥꯡꯕ ꯉꯥꯡꯗꯣꯏ ꯃꯥꯜꯂꯦꯗ
ꯑꯗꯣ ꯐꯗꯤ ꯐꯖꯩꯌꯦꯗꯀꯣ ꯑꯗꯨꯝ ꯐꯖꯕ
ꯍꯤꯗ ꯦꯅ ꯐꯥꯇ ꯦ ꯂꯇꯦ ꯑꯗꯨ ꯑ ꯑꯁꯤ ꯃꯤ ꯃꯥꯄꯜꯗ ꯑꯗꯨꯝ ꯑꯩꯈꯣꯏ ꯅ ꯄꯥꯜꯂꯥꯞꯄ ꯅꯨꯄꯤ ꯈꯣꯏꯗꯣ ꯃꯣꯏꯅꯁꯨ ꯑꯗꯨꯝ ꯍꯥꯏꯌꯦꯗ ꯃꯅꯥꯎ ꯅꯨꯄꯤꯗꯤ ꯐꯖꯩ ꯐꯖꯩ ꯍꯥꯏꯕꯗꯨꯀꯣ
ꯑꯣ ꯑꯣ ꯑꯗꯨꯗꯣ ꯑ ꯍꯣꯏ ꯐꯖꯁꯨ ꯐꯖꯩꯅꯦ ꯍꯧꯖꯤꯛꯀꯥꯟꯗꯤ ꯐꯖꯁꯨ ꯌꯥꯝ ꯐꯖꯈ꯭ꯔꯦꯗꯀꯣ
ꯍꯣꯏ ꯌꯥꯝ ꯐꯖꯈ꯭ꯔꯦꯀꯨꯅ ꯃꯣꯏꯒꯤ ꯂꯨꯍꯣꯡꯕ ꯃꯇꯝ ꯗ ꯂꯨꯍꯣꯡꯕꯝꯗꯗꯤ ꯑꯗꯨꯝ ꯐꯖꯔꯒ ꯂꯥꯛꯑꯦꯗ ꯃꯥꯁꯨ
ꯐꯖꯔꯝꯃꯅꯤ ꯐꯖꯝꯃꯅꯤ ꯁꯤꯗ ꯁꯤꯗ ꯑꯗꯨꯝ ꯂꯩꯔꯒ ꯍꯣꯁꯇꯦꯜꯗ ꯂꯩꯔꯒ ꯑꯗꯨꯝ ꯇꯧꯕꯅꯤꯅ
ꯑꯥ ꯌꯦ
ꯃꯦꯀꯞ ꯃꯦꯀꯞ ꯃ ꯄꯨꯥ ꯍꯦꯕꯤꯤ ꯃꯦꯀꯞ ꯍꯥꯏ
ꯑꯣ ꯃꯄꯥꯟꯒꯃꯥꯗ ꯆꯠꯈ꯭ꯔꯕꯗꯨꯗꯤ ꯑꯗꯨꯝ ꯗꯤꯕ ꯌꯥꯎꯗꯣꯕꯨ ꯂꯥꯛꯇꯕꯗ ꯅꯪꯗꯤ ꯅꯨꯡꯉꯥꯏꯇꯦ ꯑꯩꯈꯣꯏꯅ ꯑꯗꯨꯝ ꯈꯪꯅꯕ ꯑꯩꯈꯣꯏ ꯃꯔꯨꯞ ꯑꯩꯈꯣꯏ
ꯎꯝ
ꯑꯗꯨꯈꯣꯏ ꯑꯗꯨꯗꯤꯀꯣ ꯃꯤꯁ ꯇꯧꯋꯦꯍꯦ ꯃꯔꯛ ꯃꯔꯥꯡ ꯑꯗꯨꯗꯤ
ꯍꯣꯏꯅꯦ ꯌꯥꯣ
ꯏ
ꯑ ꯁꯤꯗ ꯑꯗꯨꯒꯤ ꯑꯗꯨꯒꯤ ꯃꯥꯒꯤ ꯏꯅꯥꯎ ꯅꯨꯄꯤꯗꯣ ꯁꯤꯗ ꯂꯩꯔꯒ ꯅꯔꯁꯤꯡ ꯃ ꯇꯝꯃꯤ ꯇꯝ ꯇꯃꯦ ꯍꯅꯦ
ꯑ ꯑꯗꯨꯃꯥꯏꯅ ꯇꯥꯏꯌꯦ
ꯍꯣꯏꯅ ꯅꯔꯁꯤꯡ ꯅꯔꯁꯤꯡ ꯇꯝꯃꯦ ꯑꯗꯨꯗꯒꯤꯗꯤ ꯑꯃꯨꯛ ꯅꯔꯁ ꯑꯣꯏꯒꯗꯕꯗꯨꯗꯗꯤ ꯅꯔꯁ ꯀꯣꯏꯕꯩ ꯋꯥꯔꯤꯗꯤ ꯂꯣꯏꯔꯦ ꯍꯩꯄꯥꯗꯤ
ꯇꯧꯔꯥꯛ ꯀꯗꯕ ꯃꯥꯂꯦ
ꯉꯝꯖꯔꯣꯏ ꯑꯩꯈꯣꯏꯗꯤ ꯌꯦꯡꯕ ꯉꯝꯖꯔꯣꯏ ꯑꯗꯨ ꯃꯥꯒꯤ ꯃꯥꯒꯤ ꯃꯃꯥꯃ ꯃꯃꯥ ꯈꯔ ꯃꯥꯟꯕꯅꯦ ꯃꯥꯗꯣ ꯊꯕꯛ ꯑꯃ ꯇꯅꯤꯡꯅꯕꯅꯤꯍꯦ
ꯊꯃ ꯈꯔ ꯊꯝ ꯃꯥꯜꯂꯦꯗ ꯆꯥꯁꯨ ꯈꯔ ꯐꯖꯕꯅꯤꯅ ꯀꯣ
ꯍꯣꯏ ꯑꯗꯨꯒ ꯄꯩꯁꯥꯒꯨꯝꯃꯗꯤ ꯑꯁꯨ ꯋꯥꯍꯟꯗꯕꯅꯤ ꯍꯥꯏ ꯃꯥꯕꯨꯣ ꯅꯣꯛꯅꯤꯡꯉꯦ ꯑꯩꯁꯦ
ꯑꯣ
ꯃꯥꯒꯤ ꯃꯥꯒꯤ ꯐꯥꯗꯔ ꯍꯣꯏ ꯃꯥꯒꯤ ꯑ